ꯍꯜꯂꯣ
ꯇꯕꯔꯣ
ꯇꯥꯏꯌꯦ
ꯑꯩ ꯀꯃꯥꯏ ꯀꯃꯥꯏ ꯇꯧꯒꯦꯅꯦꯍꯦ
ꯨꯅꯨꯡꯉꯥꯏꯔꯤ
ꯆꯥꯛꯏꯁꯤꯡ ꯆꯥꯟꯅꯔꯕꯣ
ꯆꯥꯛ ꯆꯥꯔꯦ ꯅꯪꯗꯤ ꯆꯥꯔꯕꯣ
ꯖꯥꯛ ꯀꯨꯏꯔꯦ ꯇꯣꯛꯄ ꯉꯍꯥꯛꯂꯩ ꯉꯍꯥꯛ ꯂꯩꯒ ꯆꯥꯛ ꯃꯨꯛ ꯂꯥꯝꯃꯛꯑꯅꯤ ꯂꯩꯗꯤ
ꯀꯩꯗꯧꯔꯃꯤꯅꯣ
ꯁꯨꯝ ꯂꯩꯔꯝꯃꯦꯅꯤꯅ ꯒꯦꯝ ꯁꯥꯟꯅ ꯂꯣꯏꯗ ꯉꯥꯏꯔꯤ ꯁꯨꯝꯕ ꯋꯥꯔꯤ ꯁꯥꯟꯅꯅꯤꯡꯗꯅ ꯇꯧꯔꯛꯏꯅꯤ
ꯑꯣ
ꯍꯥꯏꯗꯤ ꯇꯩ ꯃꯁꯦꯜꯗ ꯆꯥꯟꯅꯔꯕ
ꯍꯋꯥꯏ ꯆꯥꯏ ꯀꯣꯂꯦꯖ ꯑꯗꯨꯝ ꯅꯨꯡꯉꯥꯏꯔꯤ ꯐꯣꯔꯝ ꯐꯤꯜ ꯑꯞ ꯂꯥꯁ ꯗꯦ ꯌꯧꯁꯜꯂꯛꯑꯦ ꯑꯦꯛꯖꯥꯝ ꯇꯧꯗꯣꯔꯦ
ꯑꯣ ꯁꯦꯀꯦꯟ ꯁꯦꯃꯤꯁꯇꯔ ꯂꯥꯁ ꯗꯦꯠ ꯇꯥ ꯇꯥꯡ ꯀꯌꯥꯗ
ꯇ꯭ꯋꯦꯟꯇꯤ ꯋꯥꯟꯗ ꯂꯥꯁ ꯗꯦꯠ
ꯇꯋꯥꯟꯇꯤ ꯋꯥꯝꯗ
ꯑꯗꯨ ꯎꯝ ꯂꯥꯏꯔꯤꯛꯇꯤ ꯀꯌꯥꯝ ꯄꯥꯅꯔꯕ
ꯑꯩ ꯈꯔꯗꯤ ꯄꯥꯔꯦ ꯑꯗꯣ ꯄꯨꯂꯞꯇꯤ ꯄꯥꯗꯤ ꯄꯥꯗ꯭ꯔꯦ ꯈꯔ ꯋꯥꯠꯂꯦ
ꯑꯦꯛꯖꯝ ꯀꯩ ꯀꯩ ꯇꯧꯅꯤꯗ ꯀꯝ ꯀꯔꯝꯕ ꯑꯦꯛꯖꯥꯝ ꯊꯥꯒꯅꯤ ꯅꯪꯗꯤ ꯀꯃꯥꯏꯅ ꯑꯇꯣ
ꯑꯦꯛꯖꯥꯝ ꯑꯦꯁ ꯑꯦꯁ ꯁꯤꯒꯨꯝꯕ ꯒ꯭ꯔꯦꯖꯨꯋꯦꯁꯟ ꯂꯣꯏꯔꯒꯅ ꯄꯦꯟꯇꯤꯡꯒꯨꯝꯕ ꯇ ꯇ꯭ꯔꯥꯏ ꯇꯧꯒꯦ ꯇꯧꯕꯅꯤ
ꯗꯣ ꯍꯥꯏꯔ ꯀꯁꯦꯅ ꯑꯦꯁꯦ ꯁꯤꯗꯣ ꯀ ꯀꯩꯅꯣꯇꯚꯤꯨ ꯏꯟꯇꯔꯚꯤꯌꯨꯕꯨꯗꯤ ꯌꯥꯎꯗ꯭ꯔꯦꯀꯣ ꯑꯗꯨ ꯇꯥꯔꯁꯨ ꯀꯤ ꯆꯤꯡꯗꯒꯤꯗꯤ ꯑꯦꯁ ꯑꯦꯁꯁꯤꯅ ꯈꯔ ꯂꯥꯏꯕ ꯍꯥꯏꯇꯥꯔꯦ ꯍ ꯑꯗꯣ ꯍꯥꯏꯗꯤ ꯕꯦꯡꯀꯤꯡ ꯌꯦꯡꯅ ꯀꯥꯟꯗ ꯑꯦꯁꯦꯁ ꯌꯥꯝ ꯊꯤꯅ ꯂꯩꯍꯧꯋꯦ ꯍꯥꯏꯕꯅꯦꯕ ꯑꯗꯒꯤꯗꯤ ꯑꯃꯨꯛ ꯍꯟꯗꯛꯀꯤ ꯑ ꯁꯤꯒꯤꯗꯤ ꯑꯃꯨꯛ ꯅꯤꯌꯝꯗꯨ ꯁꯤꯜꯂꯦ ꯍꯥꯏꯕꯅꯦꯕ
ꯑꯥ
ꯑꯦꯖꯥꯄꯦꯠ ꯇꯟꯗꯒꯤ ꯑꯗꯒꯤꯗꯤ ꯑꯦꯞꯇꯤꯆꯠ ꯖꯅꯤꯡ ꯑꯣ ꯍꯟꯇꯛ ꯂꯣꯏ ꯁꯤꯜꯂꯛꯄꯅꯦ ꯍꯥꯏꯕꯅꯦꯕ ꯑꯗꯨꯗꯨꯅ ꯑ ꯁꯁꯤꯗꯤ ꯈꯔ ꯂꯥꯗ ꯂꯥꯅꯤ
ꯅꯪꯅꯦ ꯀꯩꯀꯩ ꯇꯧꯗꯣꯏꯅꯣ
ꯑꯩ ꯇꯧꯗꯅꯤ ꯁꯤꯖꯤꯜ ꯊꯥꯗꯅꯤ ꯁꯤꯖꯤꯦꯜꯒꯤ ꯄꯣꯁꯇ ꯑꯣꯐꯤꯁꯥꯔ ꯌꯦꯡꯗꯨꯗ ꯑꯗꯨꯗꯤ ꯅꯪ ꯍꯧꯖꯤꯛ ꯑꯗꯨꯃꯥꯏꯅ ꯇꯧꯋꯦ ꯈꯜꯂꯗꯤ ꯀꯣꯂꯦꯖ ꯀꯥꯀꯅ ꯑꯇꯣꯞꯄ ꯁꯨꯝ ꯀ꯭ꯂꯥꯁ ꯁꯤꯛꯁ ꯇꯨ ꯇꯦꯟꯐꯧꯒꯤ ꯂꯥꯏꯔꯤꯛ ꯍꯥꯏꯐꯦꯠꯡ ꯐꯥꯎ ꯌꯥꯔꯦ
ꯑꯥ
ꯑꯗꯨꯗꯨꯒ ꯌꯦꯡ ꯌꯦꯡꯅ ꯀꯣꯆꯤꯡ ꯑꯃ ꯆꯠꯊꯣꯛꯑꯒ ꯍꯥꯏꯗꯤ ꯅꯪꯅ ꯑ ꯄ꯭ꯂꯥꯟ ꯑꯃ ꯊꯝꯍꯧꯕ ꯍꯥꯏꯗꯤ ꯐ꯭ꯔꯤ ꯄ꯭ꯂꯥꯟ ꯑꯃ ꯊꯝꯃꯒ ꯑꯦ ꯑꯩꯅ ꯊꯥꯗꯣꯏꯒꯤ ꯆꯥꯡꯁꯦ ꯁꯤꯟꯅꯩ ꯀꯣꯛꯍꯠꯂꯒ ꯑꯗꯨꯗꯒꯤꯗꯤ ꯌꯥꯝ ꯊꯤꯅ ꯅꯉꯣꯟꯗꯁꯨ ꯀꯟꯐꯤꯗꯦꯟꯁ ꯂꯩꯔꯗꯅꯀꯣ ꯃ ꯆꯝꯆꯁꯨꯁꯤꯖꯤꯗꯌ ꯍꯥꯏꯐꯦꯠ ꯊꯥꯕ ꯈꯣꯠꯄ ꯇꯧ ꯌꯥꯔꯦ
ꯑ
ꯅꯪ ꯌꯨꯝꯗꯗꯤ ꯉꯥꯅꯨ ꯌꯦꯡ ꯀꯃꯥꯏ ꯀꯃꯥꯏꯅ ꯇꯧꯍꯔꯤꯒꯦ
ꯌꯨꯝꯗ ꯑꯗꯨꯝ ꯉꯥꯅꯨ ꯌꯦꯟꯁꯦ ꯀꯩꯅꯣ ꯇꯧꯋꯦ ꯍꯟꯗꯛꯇꯤ ꯂꯥꯏꯅꯥ ꯈꯔ ꯂꯥꯛꯄꯒꯤ ꯈꯔ ꯁꯤꯈ꯭ꯔꯦ ꯑꯗꯣ ꯈꯔꯗꯤ ꯑꯗꯨꯝ ꯂꯩꯔꯤ
ꯑ
ꯑꯗꯨꯝ ꯌꯥꯡꯈꯩꯃꯨꯛ ꯂꯣꯏꯕꯅꯦ ꯑꯗꯨꯗ ꯇꯔꯥ ꯇꯔꯥꯉꯥꯃꯨꯛ ꯁꯤꯈ꯭ꯔꯦ
ꯁ ꯌꯥꯝ ꯀꯟꯅ ꯁꯤꯕꯁꯤꯡꯗꯤꯅꯤ ꯑꯣꯣꯛꯄꯤꯤ
ꯑꯣꯇꯦ ꯀꯩꯁꯨ ꯇꯧꯗꯦ ꯀꯩꯅꯣ ꯇꯧꯔꯒ ꯃꯆꯥ ꯀꯥꯞꯄꯒ ꯂꯩꯌꯦ ꯑꯃꯨ ꯑꯅꯤ ꯇꯥꯕ ꯑꯃ
ꯎꯝ ꯀꯌꯥ ꯃꯃꯥꯡ ꯀꯣꯛꯈꯔ꯭ꯕꯣ
ꯀꯣꯛꯇ꯭ꯔꯤꯗ ꯑꯅꯧꯕꯅꯤ
ꯍꯟꯗꯛ ꯀꯣꯜ ꯀꯛꯊꯠꯀꯣ ꯑꯗꯨꯗꯤ ꯑꯣ ꯍꯟꯇꯛꯅ ꯑꯅꯧꯕ ꯑꯍꯥꯟꯕ ꯑꯗꯨꯅꯦꯕ
ꯑꯥ
ꯑꯣ ꯃꯔꯨꯝ ꯃꯆꯥ ꯑꯃꯝ ꯃꯝꯗ ꯀꯌꯥ ꯀꯌꯥꯃꯨꯛ ꯄꯤꯅꯒꯦ
ꯊꯥ ꯊꯥ ꯃꯨꯛꯇꯪ ꯉꯥꯏꯔꯤꯀꯥꯟꯗ ꯃꯔꯤ ꯆꯧꯉꯥ ꯃꯉꯥ ꯁꯨꯃꯥꯏꯅ ꯌꯣꯟꯕꯅꯦ ꯑꯗꯣ ꯂꯥꯕꯒ ꯑꯃꯣꯝꯒ ꯃꯆꯥꯗꯗꯤ ꯂꯥꯕꯅ ꯍꯦꯟꯅ ꯇꯥꯡꯕꯅꯦ ꯑꯗꯣ ꯈꯤꯇꯪ ꯀꯨꯏꯔꯒꯅ ꯑꯃꯨꯛ ꯈꯔ ꯇꯥꯡꯈꯠꯂꯛꯑꯅꯤ
ꯑꯩ ꯅꯨꯄꯤ ꯃꯆꯤꯟꯖꯥꯛ ꯌꯥꯝ ꯀꯟꯅ ꯆꯪꯉꯝꯃꯣꯏꯗ ꯑꯣꯛꯀꯅꯨ ꯍꯥꯏꯗꯦ
ꯑꯇꯩꯁꯨ ꯑꯩꯈꯣꯏꯒ ꯑꯝꯇ ꯄꯨꯟꯗ ꯀꯨꯏꯔꯦꯍꯦ ꯀꯩꯀꯩ ꯃꯣꯏꯅ ꯀꯩꯀꯩ ꯆꯥꯎꯈꯠ ꯊꯧꯔꯥꯡ ꯇꯧꯅꯩꯖꯥꯠꯅꯣ
ꯈꯪꯗꯦꯗ ꯄꯥꯎꯒ ꯑꯝ ꯐꯥꯎꯅꯗꯦ
ꯂꯩꯕꯥꯛꯅꯒ ꯃꯔꯣꯟ ꯑꯝ ꯏꯔꯥꯡ ꯀꯟꯕꯅꯦ ꯅꯪ ꯀꯣꯏꯕ ꯂꯥꯡꯕ ꯆꯠꯇꯦ
ꯆꯠꯇꯦꯗ ꯆꯠꯀꯦ ꯇꯧꯔꯒ ꯏꯔꯥꯡ ꯇꯧꯕꯅꯤꯅ
ꯎꯝ ꯑꯩꯈꯣꯏꯕꯨ ꯎꯝ ꯅꯪꯗꯤ ꯅꯣꯡꯃꯗ ꯃꯇꯝ ꯀꯃꯥꯏꯅ ꯂꯦꯜꯂꯤꯕ ꯑꯗꯨꯗꯤ
ꯒꯦꯝ ꯈꯔ ꯁꯥꯅ ꯋꯥꯀꯤꯡ ꯈꯔ ꯆꯠ ꯇꯧꯔ ꯂꯩ
ꯑꯩꯈꯣꯏ ꯄꯨꯡ ꯀꯅꯣ ꯇꯧꯔꯅꯤ ꯉꯜꯂꯕꯗ ꯄꯨꯡ ꯇꯔꯦꯠ ꯈꯤꯇ ꯍꯧꯔꯅꯤ ꯎꯝ ꯈꯔ ꯇꯔꯥ
ꯑꯩꯁꯤ ꯍꯣꯁꯇꯦꯜꯗꯒ ꯂꯩꯕꯅꯦ ꯊꯦꯡꯉꯦ ꯌꯥꯍꯧ
ꯍꯧꯒꯠꯂꯅꯤ ꯊꯦꯡꯅ ꯍꯧꯒꯠꯂꯅꯤ ꯑꯗꯨꯒ ꯆꯥꯛ ꯆꯤꯟ ꯌꯥ ꯁꯦꯡꯗꯣꯛꯑꯒ ꯆꯥꯛ ꯊꯥꯒꯠꯂꯅꯤ ꯆꯥꯛ ꯑꯃꯨꯛ ꯆꯥꯊꯣꯛꯑꯅꯤ ꯑꯗꯩ ꯒꯦꯝ ꯑꯃꯨꯛ ꯁꯥꯟꯅꯔꯅꯤ ꯍꯧꯖꯤꯛ ꯁꯨꯨꯃꯥꯏ ꯁꯨꯞꯄ ꯂꯩꯔꯅꯤ ꯑꯗꯨ ꯍꯣꯔꯦꯟ ꯅꯨꯡꯊꯤꯜꯗꯒꯤ ꯑꯃꯨꯛ ꯋꯥꯛꯀꯤꯡ ꯆꯦꯜꯂꯨꯔꯅꯤ ꯂꯧꯕꯨꯛꯇ ꯁꯣꯛꯇ ꯁꯤꯖꯤꯟꯗꯕꯅꯤꯅ ꯄꯩꯁꯥꯒ ꯂꯧ ꯌꯥꯗꯦ ꯐꯨꯒ ꯐꯨꯔꯦꯗꯣ
ꯎꯝ
ꯂꯧꯕꯨꯛꯇ ꯑꯃꯨꯛ ꯆꯠꯂꯨꯔꯅꯤ ꯑꯗꯨꯒ ꯍꯜꯂꯛꯑꯅꯤ ꯏꯨꯔꯨꯖ ꯃꯥꯏꯊꯖꯔ ꯆꯥꯛ ꯑꯃꯨꯛ ꯊꯥꯒꯠꯅꯤ ꯑꯗꯩ ꯑꯃꯨꯛ ꯆꯥꯛꯊꯣꯛꯑꯅꯤ ꯐꯣꯟ ꯑꯃꯨꯛ ꯁꯥꯟꯅꯅꯤ
ꯆꯞ ꯃꯥꯟꯅꯩꯕꯣ ꯇꯚꯝ ꯈꯪꯗꯦ ꯑꯩꯁꯨ
ꯇꯪꯂ ꯅ ꯇꯪ ꯑꯗꯨꯗꯤ ꯆꯥꯎꯈꯠ ꯊꯧꯔꯥꯡ ꯑꯣꯏꯕ ꯌꯥꯕ ꯀꯩꯀꯩ ꯋꯥꯈꯜꯗ ꯁꯨꯝ ꯈꯜꯂꯤꯒꯦ
ꯆꯥꯎꯈꯠ ꯊꯧꯔꯥꯡꯒꯤꯁꯦ ꯈꯪꯗꯦꯗ ꯍꯟꯗꯛꯇꯤ ꯀꯣꯛꯀ ꯢꯊꯣꯛ ꯊꯣꯛꯇꯦ ꯋꯥꯈꯜ ꯂꯧꯁꯤꯡꯒ ꯢꯊꯣꯛ ꯊꯣꯛꯇꯦ ꯏꯔꯥꯛ
ꯑꯩꯗꯤ ꯁꯣꯝꯗ ꯌꯥꯝ ꯀꯟꯅ ꯈꯜꯂꯤꯅꯤꯅꯦ ꯇꯧꯔꯤꯕꯁꯦ
ꯀꯩ ꯀꯩ ꯈꯜꯂꯤꯅꯣ
ꯃꯌꯥꯝꯅ ꯈꯟꯅꯩꯁꯤꯅ ꯑꯩꯈꯣꯏꯒꯤ
ꯂꯨꯅꯔ ꯄꯦꯅꯦꯜ ꯑꯃ ꯁꯦꯝꯃꯒ ꯅꯨꯃꯤꯗꯥꯡ ꯅꯨꯃꯤꯗꯥꯡꯁꯤꯃ ꯇꯧꯔꯒꯀꯣ ꯑꯩꯈꯣꯏ ꯂꯩꯀꯥꯏ ꯈꯤꯇꯪ ꯄ꯭ꯔꯤꯄꯦꯗ ꯊꯥꯟꯕ ꯉꯝꯖꯗꯕꯁꯤꯡꯁꯦ ꯊꯥꯟꯁꯤꯔꯥ ꯁꯤꯅꯤ
ꯐꯕꯨꯗꯤ ꯐꯩꯌꯦ ꯑꯗꯨ ꯇꯧꯕ ꯌꯥꯏ
ꯅꯪ ꯍꯣꯁꯇꯦꯜ ꯂꯩꯔꯕꯣ
ꯅꯨꯄꯥ ꯅꯨꯄꯤ ꯂꯩꯃꯤꯟꯅꯕ꯭ꯔꯣ
ꯅꯨꯄꯥ ꯇꯪꯒꯤ ꯍꯣꯁꯇꯦꯜꯅꯤꯗ
ꯑꯣ ꯂꯥꯡꯉꯤꯅꯦ
ꯀꯩꯕꯥ
ꯍꯥꯏꯐꯦꯠ ꯂꯥꯡꯕ ꯃꯥꯜꯂꯦꯕ
ꯑ ꯅꯨꯄꯥ ꯉꯥꯛ ꯂꯩꯕꯅꯤꯅ
ꯍꯧꯖꯤꯛꯄꯨꯗꯤ ꯁꯖꯤꯕꯨ ꯍꯧꯖꯤꯛ ꯀꯩꯅꯣ ꯍꯧꯖꯤꯛ ꯁꯖꯤꯕꯨ ꯊꯥ ꯂꯣꯏꯔꯅꯤ ꯈꯔ ꯂꯩꯔꯒ ꯅꯣꯡꯖꯨ ꯊꯥ ꯂꯥꯛꯑꯅꯤꯀꯣ ꯅꯣꯡꯖꯨꯊꯥ ꯃꯇꯝꯁꯤꯗꯅ ꯑꯃꯨꯛ ꯍꯦꯛ ꯑꯩꯈꯣꯏꯒꯤ ꯅꯣꯡꯊꯥꯡꯗꯒꯤ ꯃꯩ ꯁꯨꯡꯁꯤꯔꯥ ꯈꯜꯂꯤꯅꯤꯅꯦ
ꯌꯥꯏ ꯌꯥꯏ ꯕ꯭ꯔꯖꯥ ꯇꯥꯔꯛꯄꯗ
ꯎꯝ ꯐꯥꯖꯤꯜꯂ ꯊꯝꯃꯒ ꯑꯗꯨꯗꯒꯤ ꯃꯥ ꯋꯥꯠꯇꯨ ꯆꯥꯎꯔꯦꯗꯣ ꯚꯣꯜꯇ ꯚꯣꯜꯇꯇꯣ
ꯑꯗꯨ ꯊꯝꯃꯒ ꯄꯤꯔꯗꯤ ꯑꯩꯈꯣꯏ ꯁꯨꯝ ꯆꯥꯎꯈꯠꯄ ꯂꯩꯕꯥꯛ ꯑꯃꯁꯨ ꯑꯣꯏꯍꯧꯅꯤꯗꯅ
ꯎꯝ
ꯑꯗꯨ ꯅꯠꯇꯕꯤꯗ ꯑꯩꯈꯣꯏꯒꯤ ꯑꯩꯈꯣꯏꯒꯤ ꯇꯨꯔꯦꯜ ꯑꯆꯧꯕ ꯑꯩꯈꯣꯏ ꯏꯔꯝꯗꯝꯒꯤ ꯂꯩꯔꯤꯕ ꯐꯤꯔꯦ ꯑꯆꯧꯕꯁꯤꯁꯨ ꯈꯔ ꯁꯦꯝꯒꯠꯄꯤꯔꯒ ꯗꯥꯝꯒ ꯁꯦꯝꯃꯒ ꯇꯔꯕꯥꯏꯟ ꯈꯔ ꯇꯧꯔ ꯃꯩ ꯁꯨꯡꯖꯔꯦꯅ ꯈꯜꯂꯤ
ꯑꯩ ꯃꯅꯤꯄꯨꯔꯗ ꯃꯩ ꯋꯥꯠꯇꯅꯕ
ꯖꯩꯛꯇ ꯄꯟꯁꯤꯜꯂꯛꯀꯅꯤ
ꯎꯝ
ꯃꯩ ꯋꯥꯠꯄ ꯐꯅ ꯋꯥꯠꯂꯤ ꯀꯩꯅꯣ ꯁꯨꯡ ꯀꯅ ꯊꯨꯡꯉꯁꯨ ꯑꯗꯨꯝ ꯃꯩꯕꯨ ꯍꯣꯏ
ꯎꯝ
ꯀꯅ ꯁ ꯈꯨꯇ ꯑꯗꯨꯝ ꯀꯦ ꯇ ꯌ ꯋꯥꯔꯤꯜꯂꯤ ꯃꯣꯏꯗꯤ ꯃꯩ ꯏꯁꯤꯡ ꯆꯥꯝꯃꯉ ꯂꯥꯛꯄ꯭ꯔꯥ
ꯆꯥꯡꯅꯥꯏ ꯂꯥꯛꯏꯗ
ꯏꯁꯤꯡ ꯃꯥꯏꯁꯤꯡ ꯑꯗꯨꯝ ꯃꯔꯥꯡ ꯀꯥꯏ
ꯑ ꯏꯁꯤꯡ ꯑꯗꯨꯝ ꯃꯥꯡꯒꯥꯏ ꯃꯔꯥꯡ ꯀꯥꯏꯕ ꯍꯥꯏꯁꯦ ꯀꯩꯅꯣꯗ ꯇꯧꯕ ꯑ ꯏꯁꯤꯡ ꯀꯩꯅꯣꯒꯤ ꯇꯣꯇꯤꯒꯤ ꯒꯥꯔꯤꯗ ꯊꯥꯕꯗꯣ
ꯎ
ꯑꯗꯩ ꯂꯧꯕ ꯏꯄꯥ ꯎꯣ
ꯑ ꯍ
ꯑꯦꯗꯔꯣꯃꯤꯟꯅꯣꯖꯤ ꯄꯣ
ꯀꯃꯥꯏ ꯊ ꯑꯋꯥꯕ ꯑꯃꯅꯤ
ꯎꯝ
ꯒ
ꯅꯪ ꯌꯨꯝ ꯂꯩꯕ꯭ꯔꯣ ꯀꯥꯏ ꯂꯩꯒꯦ
ꯎ ꯀꯝꯄ꯭ꯇꯔꯒ ꯅ ꯃ ꯇꯥꯏ ꯇꯥꯏ ꯇꯒꯣ
ꯇꯥꯏ ꯇꯥꯏ ꯌꯃꯕꯣꯒꯥꯏ ꯂꯩ ꯂꯩ ꯀ
ꯑꯗꯨ ꯌꯦꯟ ꯂꯩ ꯌꯕ
ꯍꯥꯏ ꯄꯁꯥ ꯅꯨꯡꯁꯥꯟꯅꯔ ꯀꯃꯥꯏ ꯀꯃꯥꯏꯅ ꯇꯧꯔꯤꯕ
ꯄꯁꯥꯖꯦ ꯊꯥ ꯑꯃꯒꯤ ꯑꯩꯔꯟ ꯕꯔꯥ ꯑꯣꯏꯅ ꯂꯨꯄꯥ ꯂꯤꯁꯤꯡ ꯑꯅꯤ ꯁ ꯄ ꯑꯅꯤ ꯑꯗꯒꯤ ꯂꯨꯄꯥ ꯂꯤꯁꯤꯡ ꯑꯃ ꯆꯥꯕ ꯊꯛꯄꯒꯤ ꯀꯩ ꯇꯧꯔꯒ ꯂꯤꯁꯤꯡ ꯑꯍꯨꯝꯒꯤ ꯆꯥꯡ ꯈꯛꯇꯪ ꯌꯨꯝꯖꯜ ꯂꯧꯔꯤꯁꯤꯅ ꯑꯇꯩꯗꯤ ꯑꯩꯅ ꯊꯣꯛꯄ ꯊꯣꯛꯄ
ꯎꯝ
ꯀꯝꯄ꯭ꯌꯨꯇꯔ ꯀꯣꯆꯤꯡ ꯆꯠꯂꯤꯌꯦ ꯑꯗꯣ ꯀꯣꯆꯤꯡ ꯆꯠꯄꯗꯣ ꯆꯠꯂꯤ ꯑꯩ ꯆꯠꯇ ꯀꯨꯏꯔꯦꯗ ꯗꯦꯕꯥꯋꯔꯤ ꯂꯦꯄꯛꯄꯗꯨꯅ ꯃꯥꯔꯁꯇ ꯈꯔꯁꯨ ꯀꯥꯔꯝꯃꯦ ꯑꯦꯄꯔ꯭ꯤꯜꯁꯤꯡꯁꯨ ꯑꯝꯇ ꯀꯥꯗꯦ ꯑꯗꯣ ꯏꯔꯥꯡ ꯇꯧꯁꯜ ꯂꯦꯅ ꯑꯃꯨꯛ
ꯑꯥ
ꯑꯇꯣꯞꯄ ꯑꯗꯒꯤꯗꯤ ꯑꯃꯨꯛ ꯆꯠ ꯌꯥꯕ ꯊꯕꯛ ꯀꯩꯀꯩ ꯈꯔ ꯑꯃꯨꯛ ꯇꯧꯅꯤꯡꯉꯤ ꯇꯧꯕ ꯌꯥꯕꯥꯀꯩ ꯀꯩ ꯅꯪ ꯌꯨꯝꯗ ꯊꯕꯛ ꯑꯠꯇ ꯅꯣꯏ ꯆꯩꯔꯥꯎꯕ ꯅꯠꯇ꯭ꯔꯣ ꯀꯔꯝꯗ ꯂꯥꯎꯒꯦ
ꯑꯥ
ꯀꯔꯝꯕꯗ ꯂꯥꯎꯒꯦꯕ
ꯎꯝ
ꯑꯩꯈꯣꯏ ꯃꯩꯇꯩꯗ ꯃꯩꯇꯩꯗ ꯂꯥꯎꯕꯅꯦ ꯑꯩꯁꯨ ꯌꯨꯝꯒ ꯀꯨꯝꯗꯦꯗ ꯀꯨꯝꯃꯑꯣꯗꯤ ꯍꯥꯏꯕꯅꯤ ꯀꯨꯝꯗꯦ ꯅꯪꯖꯨ ꯊꯝꯖꯔꯣ ꯑꯩ ꯑꯃꯨꯛ ꯇꯧꯔꯛꯀꯦ
ꯍꯣꯏ ꯍꯣꯏ ꯊꯝꯃꯦ ꯊꯝꯃꯦ